ꯑꯣ
ꯇꯥꯏ
ꯎꯝ ꯇꯥꯝꯔ ꯅꯨꯃꯤꯗꯥꯡꯗꯨꯗꯤ ꯀꯟꯅ ꯀꯟꯅ ꯉꯥꯡꯅꯕꯒꯤ
ꯎꯝ
ꯉꯥꯏꯗꯦ ꯅꯪ ꯀꯌꯥ ꯌꯒ꯭ꯔꯥ
ꯑꯩꯒꯤꯗꯣ ꯇ꯭ꯋꯦꯟꯇꯤ ꯊ꯭ꯔꯤ ꯑꯗꯨꯃꯥꯏꯌꯅ
ꯁꯤ ꯂꯣꯏꯔꯒ ꯅꯪ ꯑꯃꯨꯛ ꯇꯧꯔꯣ
ꯍꯣꯏ ꯇꯧꯔꯛꯀꯦ
ꯃꯔꯤ ꯁꯨꯍꯜꯂꯣ
ꯍꯣꯏ ꯁꯨꯍꯟꯒꯦ
ꯉꯁꯤ ꯅꯨꯃꯤꯗꯥꯡ ꯇꯨꯝꯗꯕꯅꯤ ꯐꯖꯅ ꯇꯧꯔꯣ
ꯍꯥꯥ ꯇꯨꯝꯃꯒꯦ ꯑꯩ ꯇꯜꯂꯦ ꯍꯆꯦꯡ ꯑꯌꯨꯛ ꯇꯔꯦꯅꯤꯡ ꯆꯠꯇꯣꯏꯅꯤ
ꯎꯦ
ꯍꯌꯦꯡ ꯄꯦꯃꯦꯟ
ꯍꯌꯦꯡ ꯄꯦꯃꯦꯟ ꯂꯩꯕꯔꯣ ꯍꯌꯦꯡ ꯂꯩꯌꯦ ꯍꯥꯏꯔꯒ ꯍꯌꯦꯡꯅ ꯂꯥꯁ ꯑꯣꯏꯔꯕꯅꯤ
ꯑꯗꯨꯏ ꯃꯇꯨꯡꯗ ꯄꯥꯏꯕ ꯌꯥꯔꯣꯏ
ꯎꯝ
ꯀꯩꯒꯤꯅꯣ ꯍꯥꯏꯁꯦ ꯗꯦꯠ ꯊꯥꯔꯇꯤ ꯋꯥꯟ ꯐꯧ ꯊꯥꯔꯇꯤ ꯋꯥꯟ ꯐꯧ ꯍꯥꯏꯗꯥꯏꯅꯦ
ꯊꯥꯖꯔꯛꯇꯕ ꯌꯧꯒꯗꯧ ꯃꯥꯟꯗꯕ ꯉꯁꯥꯏ ꯒ꯭ꯔꯨꯞꯇ ꯍꯥꯏꯔꯛꯄꯗ ꯅꯪ ꯎꯍꯧꯗ꯭ꯔ ꯃꯥꯜꯂꯦ
ꯀꯩ ꯍꯥꯏꯔꯩꯅꯣ
ꯑꯩꯠꯇꯤꯟꯗ ꯂꯥꯁ ꯗꯦꯠꯅꯦꯅ
ꯉꯁꯤ ꯇꯧꯍꯧꯔꯒꯦ
ꯇꯧꯍꯧꯔꯣ ꯑꯩꯉꯣꯟꯗ
ꯀꯅꯥ ꯍꯣꯏ ꯇꯧꯕ ꯌꯥꯕ ꯇꯧꯍꯧꯔꯒꯦ
ꯑꯗꯨꯒ ꯒ꯭ꯔꯨꯞꯇ ꯍꯪꯉꯣ ꯐ꯭ꯔꯤꯗ ꯂꯩꯕ ꯀꯅꯥꯅꯣ ꯍꯥꯏꯅ ꯎꯝ ꯍꯧꯖꯤꯛꯇꯤꯀꯣ ꯁꯨꯃꯥꯏꯅ ꯂꯥꯁ ꯑꯣꯏꯈ꯭ꯔꯕꯅꯤꯅꯅꯦ ꯑꯁ ꯈꯪꯗꯦ ꯂꯤꯕ ꯌꯥꯒꯦꯔꯥ ꯂꯤꯕ ꯌꯥꯔꯣꯏꯗ꯭ꯔꯣ ꯑꯩꯁꯦ
ꯪꯥꯌꯥꯗꯤ ꯌꯥꯔꯝꯃꯅꯤꯅꯦ ꯅꯠꯇꯦ ꯌꯥꯔꯝꯃꯣꯏꯕ ꯑꯃꯨꯛ
ꯍꯥꯏꯗꯤ ꯍꯥꯏꯗꯣ ꯍꯥꯏꯕꯤꯅꯤꯡꯕ ꯅꯪꯉꯣꯟꯗ ꯑꯗꯣ ꯌꯥꯗ꯭ꯔꯗꯤ
ꯇꯦꯛꯁꯇ ꯑꯣꯏꯅ ꯍꯥꯏꯔꯣ ꯇꯦꯛꯁꯇ
ꯎꯝ ꯑꯁꯨꯃꯥꯏꯅ ꯋꯥꯔꯤ ꯁꯥꯟꯅꯕꯒꯤ ꯁꯥꯟꯅꯃꯤꯟꯅꯕ ꯃꯤꯁꯦ ꯃꯤ ꯑꯅꯤꯗꯤ ꯊꯦꯡꯅꯈ꯭ꯔꯦ ꯁꯛꯀ ꯁꯛꯀ ꯎꯅꯈꯔꯦꯕꯥ
ꯆꯛ ꯎꯟꯅꯔꯦ ꯑꯩꯒ ꯑꯍꯨꯝ ꯁꯨꯍꯜꯂꯣ ꯑꯗꯨꯗꯤ
ꯌꯥꯏꯌꯦ ꯑꯃꯅ ꯔꯤꯝꯁꯇ
ꯔꯤꯝꯁ ꯊꯦꯡꯅꯈ꯭ꯔꯦ ꯑꯃꯅ ꯉꯁꯤ ꯊꯦꯡꯅꯈ꯭ꯔꯦ ꯅꯪꯒꯤꯗꯣ
ꯔꯤꯝꯁꯇ ꯂꯥꯛꯄꯗ ꯃꯥꯅ ꯑꯆꯥꯄꯣꯠ ꯊꯤꯟꯕꯤꯔꯛꯄ
ꯑꯝ
ꯑꯩ ꯔꯤꯝꯁꯇ ꯂꯩꯔꯤꯉꯩꯗ
ꯊꯦꯡꯅꯔꯁꯤ ꯍꯩꯌꯦꯡ ꯍꯪꯆꯤꯠ ꯒꯨꯝꯕ ꯂꯩꯔꯒ ꯀꯩꯗꯧꯔꯦ ꯇꯨꯃꯤꯟꯅ ꯑꯃꯨꯛ ꯂꯩꯈ꯭ꯔꯗꯤ
ꯀꯩꯗꯧꯔꯦ ꯅꯠꯇꯦ ꯅꯪꯅꯉꯥꯡꯕ ꯇꯥꯕꯩꯅꯦ
ꯃꯥꯏꯟ ꯗꯤꯁꯇ꯭ꯔꯦꯛ ꯇꯧꯈ꯭ꯔꯕ ꯃꯥꯜꯂꯦꯗ
ꯇꯦꯍꯦ ꯋꯥꯈꯜꯗꯤ ꯌꯥꯏꯌꯦ ꯂꯥꯛꯑꯣ ꯊꯦꯡꯅꯁꯦ
ꯊꯦꯡꯅꯁꯦ ꯊꯦꯡꯅꯁꯦ ꯑꯩ ꯂꯥꯛꯄ ꯀꯥꯟꯗ ꯍꯥꯏꯔꯛꯀꯦ
ꯎꯝ ꯑꯩꯈꯣꯏ ꯂꯝꯕꯤ ꯐꯠꯃꯟꯗꯕꯒꯤ ꯉꯁꯥꯏꯁꯦ ꯊꯣꯛꯂꯛꯄꯗ ꯈꯣꯡꯎꯞꯁꯦ ꯃꯣꯠꯈ꯭ꯔꯗꯧꯕ ꯑꯗꯨꯒꯤ ꯄ꯭ꯂꯥꯁꯇꯤꯛ ꯑꯅꯤ ꯄꯨꯜꯂꯤꯗꯨꯗ ꯈꯣꯡꯅ ꯣꯡ ꯑꯩꯒꯤ ꯈꯣꯡꯎꯞꯇꯣ ꯄ꯭ꯂꯥꯁꯇꯤꯛ ꯄꯨꯜꯂꯦꯗꯅ ꯀ ꯂꯝꯂꯝꯕꯤ ꯂ ꯂꯩꯦ ꯃꯤꯖꯤꯡꯗꯨꯨꯕ ꯅꯤꯌꯦ ꯂꯩ ꯑꯩꯉꯣꯟꯅ ꯂꯝꯕꯤ ꯑꯐꯕꯗ ꯑꯃꯨꯛꯀ ꯄ꯭ꯂꯥꯁꯇꯤꯛꯇꯣ ꯂꯧꯊꯣꯛꯄ
ꯃꯍꯩꯁꯤꯡꯅ ꯇꯧꯔꯤꯅꯦꯗꯤ
ꯖꯠꯠ
ꯃꯌꯥꯝꯅ ꯉꯥꯎꯋꯦ ꯍꯥꯏꯅꯔꯝꯃꯅꯤꯒ
ꯍꯥꯏꯅꯔꯝꯒꯅꯤ ꯉꯁꯥꯏ ꯃꯨꯟꯅ ꯒꯥꯔꯤ ꯃꯆꯥꯒꯨꯝꯕ ꯀꯩꯒꯨꯝꯕ ꯇꯣꯡꯂꯒ ꯆꯠꯄ ꯆꯠꯄ ꯁꯤꯡꯗꯣ ꯑꯩꯕꯨ ꯃꯨꯟꯅ ꯃꯨꯟꯅ ꯌꯦꯡꯂꯒ ꯆꯠꯄꯅꯤ
ꯅꯍꯥꯟꯗꯤ ꯀꯣꯣ ꯅꯨꯄꯥ ꯑꯃꯗ ꯅꯨꯡꯉꯥꯏꯇꯕ ꯃꯥꯜꯂꯦ ꯒꯥꯔꯤ ꯑꯆꯧꯕꯗ ꯂꯥꯛꯑꯦꯕꯀꯣ ꯂꯑꯣꯣ ꯑꯁꯤ ꯂꯝꯕꯤ ꯑꯐꯕ ꯑ ꯐꯥꯎꯕ ꯇꯣꯡꯉꯏ ꯑꯩꯅ ꯎꯝ ꯌꯥꯔꯅꯤ ꯑꯩ ꯇꯧꯉꯨꯏ ꯑꯗꯨꯒ ꯅꯨꯃꯤꯠ ꯑꯃ ꯑꯩ ꯅꯨꯃꯤꯠ ꯑꯃꯗꯣ ꯎꯔꯤꯄꯣꯛꯇꯒꯤ ꯍꯜꯂꯛꯄꯅꯦꯕ ꯑꯩꯁꯦ ꯈꯣꯡꯅ ꯈꯣꯡꯅ ꯍꯜꯂꯛꯄꯗꯒꯤꯗꯤ ꯎꯔꯤꯄꯣꯛ ꯑꯦꯟ ꯑꯔ ꯑꯦꯄꯝꯗꯒꯤꯅꯦ
ꯎꯝ
ꯑꯦꯅꯥ ꯑꯔ ꯑꯦꯜ ꯄꯝꯗꯒꯤ ꯑꯣꯚꯔ ꯕ꯭ꯔꯤꯖ ꯐꯥꯎꯕ ꯑꯩꯁꯦ ꯈꯣꯡꯅ ꯂꯥꯛꯄꯅꯦꯕ ꯒꯥꯔꯤ ꯐꯪꯗ꯭ꯔꯕ ꯑꯩꯁꯦ ꯄꯨꯡ ꯁꯚꯦꯟ ꯊꯥꯔꯇꯤꯒꯨꯝꯕ ꯇꯥꯈ꯭ꯔꯦ ꯑꯩꯠ ꯇꯥꯕꯗ ꯑꯩꯠ ꯇꯥꯈ꯭ꯔꯦ ꯑꯩꯁꯦ ꯍꯜꯂꯛꯄꯅꯦ ꯘꯔꯤꯁꯦ ꯂꯩꯇ꯭ꯔꯦꯕ ꯑꯗꯨꯒꯤ ꯅꯨꯄꯥ ꯑꯃ ꯀꯥꯔ ꯑꯉꯧꯕ ꯊꯧꯕ ꯅꯨꯄꯥ ꯑꯃꯁꯤꯅ ꯂꯥꯛꯑꯣ ꯂꯥꯛꯑꯣ ꯊꯤꯟꯕꯤꯒꯦ ꯊꯤꯟꯕꯤꯒꯦꯕ ꯑꯩꯁꯦ ꯀꯤꯕ ꯅꯨꯡ ꯁꯤꯗꯧꯔꯦꯕꯀꯣ
ꯑꯥ
ꯀꯔꯤꯅꯣ ꯍꯥꯏꯅ ꯇꯧꯔꯤ ꯉꯁꯤ ꯅꯨꯃꯤꯠꯁꯦ ꯑꯩ ꯁꯣꯏꯔꯔꯣꯏꯀꯣꯅ ꯑꯩꯁꯦ ꯑꯃꯨꯛꯀ ꯈꯨꯝꯗꯨꯕꯤꯗ ꯍꯜꯂꯦ ꯑꯃꯨꯛꯀ ꯃꯤ ꯃꯌꯥꯝ ꯂꯩꯐꯝꯗꯣ ꯑꯗꯨꯗ ꯑꯃꯨꯛ ꯍꯜꯂꯦ ꯍꯜꯂꯒꯅ ꯑꯗꯨꯖꯤ ꯅꯨꯄꯥꯗꯃꯀꯂꯑ ꯂꯧꯥꯎ ꯁꯤꯟꯕꯤꯈꯩ ꯑꯗꯨꯒ ꯂꯥꯁꯇ ꯑꯣꯛꯇꯣꯝ ꯊꯧꯕ ꯅꯨꯄꯥ ꯑꯃꯅ ꯅꯪꯒ ꯃꯥꯒ ꯈꯪꯅꯕ꯭ꯔꯥ ꯍꯥꯏꯌꯦ ꯑꯗꯨꯝ ꯏꯟꯅꯔꯛꯄꯗꯨꯗꯨꯀꯣ ꯈꯪꯅꯕ꯭ꯔꯥ ꯍꯪꯉꯤ ꯑꯩꯅ ꯈꯪꯅꯗꯦ ꯑꯩ ꯉꯁꯤ ꯑꯃꯐꯥꯎ ꯈꯪꯗꯦ ꯃꯉꯣꯟꯗ ꯑꯗꯨꯝ ꯑꯩꯉꯣꯟꯗ ꯊꯤꯟꯕꯤꯈꯤ ꯊꯤꯟꯕꯤꯒꯦ ꯍꯥꯏꯔ ꯂꯩꯕꯅꯤꯅ ꯑꯩ ꯀꯤꯕꯒꯤ ꯑꯩ ꯁꯨꯝꯇꯣꯡ ꯇꯣꯡꯗꯕꯅ ꯑꯩ ꯂꯥꯁ ꯑꯣꯛꯇꯣ ꯅꯨꯄꯥꯗꯨꯅ ꯎ ꯍꯥꯏꯌꯦꯕꯀꯣ ꯅꯪ ꯁꯣꯏꯔꯦꯀꯣ ꯅꯪ ꯃꯤ ꯅꯨꯄꯤ ꯃꯆꯥ ꯑꯃꯉꯣꯟꯗ ꯑꯗꯨꯃꯥꯏꯅ ꯇꯧꯒꯅꯨ ꯈꯣꯠꯄꯅꯨ ꯍꯥꯏ ꯑꯗꯣ ꯑꯣꯛꯇꯣ ꯅꯨꯄꯥꯗꯨ ꯑꯩꯅ ꯐꯖꯅ ꯍꯥꯏ ꯑꯪꯀꯜ ꯑꯩꯗꯣ ꯊꯤꯟꯈ꯭ꯔꯕꯅꯤ ꯃꯤꯣꯏꯁꯤ ꯊꯕꯛ ꯆꯠꯄꯒꯤ ꯈꯣꯠꯄꯒꯤ ꯑꯗꯨꯗꯤ ꯃꯥꯅ ꯊꯤꯟꯕꯤꯌꯦ ꯊꯤꯟꯕꯤꯔꯒ ꯑꯩꯅ ꯀꯨꯝꯃ ꯀꯥꯟꯗ ꯑꯗꯨꯒꯁꯨ ꯑꯃꯨꯛꯀꯁꯨ ꯑꯩꯒꯤ ꯃꯅꯤꯡꯗ ꯂꯩꯔꯝꯕ ꯊꯔꯗꯣꯛ
ꯔꯔꯔꯕ ꯑꯃꯨꯛ
ꯎꯝ ꯑꯗꯨꯗꯩꯗꯤ ꯑꯩꯅ ꯌꯨꯝ ꯇꯥꯅ ꯆꯦꯟꯕꯕꯁꯤ
ꯑꯗꯨꯃꯥꯏꯅ ꯌꯥꯝ ꯇꯣꯡꯈꯠꯂꯨꯅꯨ ꯍꯧꯖꯤꯛꯀꯥꯟ ꯃꯤꯁꯦ ꯐꯠꯇ꯭ꯔꯕ
ꯃꯤ ꯌꯥꯝ ꯐꯇ꯭ꯔꯕꯅꯦ ꯍꯧꯖꯤꯛꯀꯥꯟ
ꯅꯪ ꯁꯥꯟꯅꯕ ꯆꯠꯄꯗꯣ ꯀꯗꯥꯏꯋꯥꯏꯗ ꯁꯥꯟꯅꯕ ꯆꯠꯄ
ꯁꯒꯣꯜꯕꯟꯗ
ꯑꯣ ꯑꯩꯁꯦ ꯒꯥꯔꯤ ꯃꯆꯥ ꯊꯧꯕꯁꯦ ꯌꯥꯝ ꯀꯤꯕꯩꯅꯦꯕ ꯂꯩꯗꯤ ꯂꯩꯌꯦꯕ
ꯊꯧ ꯀꯩꯅꯣ ꯑꯗꯨꯗ ꯀꯩꯗꯧꯕꯩ ꯀꯤꯗꯣꯔꯤꯒꯦ
ꯀꯤꯕ ꯍꯥꯏꯁꯦ ꯑꯃꯔꯛ ꯑꯦꯛꯁꯤꯗꯦꯟ ꯊꯣꯛꯈ꯭ꯔꯕ ꯑꯩꯁꯦ ꯦ ꯎꯝ
ꯑ ꯑꯗꯨꯒꯤ ꯅꯥꯏꯠꯦꯌꯔꯗꯣ
ꯎꯝ
ꯌꯥꯝ ꯈꯟꯖꯜꯂꯨꯅꯣ ꯑꯗꯨꯗꯣ ꯑꯃꯨꯛꯀ ꯀꯩꯍꯥꯏꯇꯥꯔꯦ ꯀꯩ ꯍꯥꯏꯅꯤ ꯑꯥ ꯑꯀꯤꯕꯗꯣ ꯊꯥꯗꯣꯛꯎ
ꯑꯗꯨꯒꯅꯦ ꯑꯁꯤ ꯂꯝꯕꯤꯗꯤ ꯎꯝ ꯌꯥꯝꯅ ꯆꯤꯟꯜꯂꯤꯅ
ꯑꯥ ꯂꯝꯕꯤꯕꯨꯗꯤ ꯆꯤꯜꯂꯦ ꯑꯗꯨꯝ ꯊꯛꯧꯔꯀꯥꯟꯗ ꯅꯪ ꯑꯦꯛꯁꯄꯤꯔꯦꯟꯁ ꯂꯥꯛꯀꯗꯕꯅꯤ ꯀꯩꯅꯣ
ꯃꯤ ꯌꯥꯎꯔꯗꯤ ꯀꯤꯔꯣꯏꯗꯕ ꯃꯤ ꯌꯥꯎꯗꯕꯅꯤꯅ ꯀꯤꯕ
ꯀꯩ ꯀꯤꯗꯣꯏꯅꯣ ꯀꯤꯔꯣꯅꯨ ꯁꯨꯡꯀꯤ ꯀꯤꯔꯨꯅꯨ ꯀꯤꯕ ꯌꯥꯗꯦ ꯑꯀꯤꯕꯅ ꯂꯣꯏꯅ ꯃꯥꯡꯍꯟꯕꯅꯤꯀꯣ
ꯑꯗꯨꯗ ꯁꯤꯐꯝ ꯅꯥꯐꯝ ꯈꯪꯗꯅ ꯁꯤꯔ ꯂꯩꯔꯗꯤ ꯂꯣꯏꯔꯦꯅ
ꯑꯦ ꯑ ꯑꯗꯨꯝꯃꯥꯏ ꯍꯥꯏꯅꯨ ꯐꯣꯠꯇꯦ ꯑꯗꯨꯗꯤ
ꯁꯤꯒꯗꯕꯗꯤ ꯂꯩꯈ꯭ꯔꯕ ꯉꯥꯛꯇꯅꯦꯕ ꯑꯗꯨ ꯑꯣꯏꯔꯁꯨ ꯀꯅꯥꯅ ꯈꯪꯏ ꯁꯤꯅꯤꯡꯗ ꯁꯤꯅꯤꯡꯗ ꯁꯤꯕꯗꯨꯗꯤ
ꯁꯤꯕꯕꯨꯗꯤ ꯅꯣꯡꯃ ꯅꯠꯇ꯭ꯔꯒ ꯅꯣꯡꯃ ꯑꯩꯈꯣꯏꯁꯨ ꯀꯝꯄꯜꯁꯔꯤ ꯁꯤꯗꯣꯏꯅꯤ
ꯑꯗꯣ ꯑꯩꯅꯅꯦ ꯈ꯭ꯋꯥꯏꯗꯒꯤ ꯋꯥꯈꯜ ꯅꯨꯡꯉꯥꯏꯇꯕ ꯑꯃ ꯂꯩ ꯈꯪꯁꯨ ꯈꯪꯅꯗꯕꯀꯣ ꯊꯣꯅꯗꯦ ꯑꯗꯨꯕꯨ ꯊꯃꯣꯏ ꯌꯥꯝ ꯁꯣꯛꯈꯤꯕꯗꯣ ꯂꯥꯏꯔꯦꯟ ꯃꯃꯤꯠ ꯈꯪꯕ꯭ꯔꯥ ꯌꯨꯇ꯭ꯌꯨꯕꯔꯗꯣ
ꯑꯥ
ꯑꯗꯨꯒꯤ ꯅꯨꯄꯤ ꯁꯤꯕꯗꯣ ꯑꯁ ꯑꯩꯗꯤ ꯑꯗꯨ ꯅꯨꯃꯤꯠꯇꯤ ꯀꯞꯄꯅꯦ
ꯑꯁ ꯑꯩꯁꯨ ꯅꯨꯡꯉꯥꯏꯇꯦ ꯑꯗꯨꯕꯨꯗꯤ ꯅꯨꯡꯁꯤꯅꯕ ꯃꯤꯁꯤꯅ ꯎꯝ ꯃꯤꯁꯦ ꯌꯥꯝ ꯅꯨꯡꯁꯤꯅꯔꯗꯤ ꯏꯁꯣꯔꯅ ꯑꯗꯨꯝ ꯀꯩ ꯍꯥꯏꯇꯥꯔꯦ ꯃꯇꯩ ꯃꯅꯥꯎꯁꯦ ꯌꯥꯝ ꯅꯨꯡꯁꯤꯅꯔꯒꯗꯤ ꯑꯗꯨꯝ ꯈꯥꯏꯗꯣꯛꯄꯅꯦꯕ
ꯂꯥꯏꯔꯦꯟ ꯃꯃꯤꯀꯤ ꯑꯇꯣꯝꯕꯤ ꯑꯣꯏꯔꯨꯁꯤꯔꯥ ꯈꯪꯗꯦ
ꯅꯪꯁꯤ ꯄꯨꯔꯥ ꯕꯦꯔꯥꯅꯦꯍꯦ ꯑꯗꯨꯗꯤ ꯆꯠꯇꯦ ꯍꯦ ꯑꯗꯨ ꯇꯧꯕꯤꯅꯨ
ꯑꯁ ꯃꯥꯒꯤ ꯃꯆꯥꯁꯤꯡꯗꯨ ꯅꯨꯡꯁꯤꯗꯕꯔꯥꯅꯦ
ꯅꯨꯡꯁꯤ ꯑꯗꯨ ꯑꯣꯏꯔꯒꯁꯨ ꯂꯥꯏꯔꯦꯟ ꯃꯃꯤꯠꯀꯤꯗꯃꯛꯇ ꯑꯣꯏꯔꯒꯦ ꯍꯥꯏꯔ
ꯑꯣꯏꯈ꯭ꯔꯁꯤꯔ ꯈꯪꯗꯦ ꯄꯨꯟꯅ ꯌꯣꯛꯃꯤꯟꯅꯔꯨꯕ
ꯃꯥꯅ ꯃꯥꯅ ꯑꯃꯨꯛ ꯊꯤ ꯇꯧꯔꯛꯑꯗꯤ ꯀꯃꯥꯏꯅ ꯇꯧꯕ
ꯈꯪꯗꯦꯗ ꯑꯩ
ꯑꯗꯨ ꯌꯧꯔꯗꯤ ꯈꯪꯗ꯭ꯔꯦ
ꯑꯗꯨ ꯌꯧꯔꯗꯤ ꯈꯪꯗ
ꯊꯤꯅ ꯑꯃꯨꯛ ꯇꯧꯖꯔꯛꯆꯅꯤ ꯑꯗꯨꯃꯥꯏꯅ ꯊꯤꯅ ꯑꯃꯨꯛ
ꯄꯉꯥꯡ ꯉꯥꯡꯉꯤꯅꯤꯗ ꯑꯣꯏꯊꯣꯛ ꯑꯣꯏꯊꯣꯛꯑꯣꯏ ꯐꯥꯒꯤ ꯇꯧꯕꯅꯤ ꯑꯩꯈꯣꯏꯒꯤ ꯃꯈꯥ ꯑꯣꯏꯔꯝꯅꯤꯌꯦ ꯂꯩꯔꯦꯟꯃꯃꯤꯠꯇꯤ
ꯑꯣꯏꯔꯝꯃꯣꯏꯍꯦ ꯅꯪ ꯃꯊꯛ ꯑꯣꯏꯔꯝꯒꯅꯤ
ꯑꯣꯏꯔꯣꯏ ꯃꯥ ꯌꯨꯇ꯭ꯌꯕꯇ ꯃꯥꯒꯤ ꯆꯍꯤ ꯍꯥꯏꯕꯒꯤꯗꯤ
ꯆꯍꯤ ꯀꯌꯥ ꯍꯥꯏꯒꯦꯁꯦ ꯃꯒꯤ ꯌꯨꯇ꯭ꯌꯨꯕꯇ
ꯇ꯭ꯋꯦꯟꯇꯤ ꯇ꯭ꯋꯦꯟꯇꯤ ꯁꯤꯛꯁ ꯑꯃꯔ ꯇ꯭ꯋꯦꯟꯇꯤ ꯁꯚꯦꯟ ꯑꯃꯔ ꯑꯗꯨꯗꯨꯚ
ꯇ꯭ꯋꯦꯟꯇꯤ ꯁꯤꯛꯁ ꯇ꯭ꯦꯟꯇꯤ ꯁꯕꯦꯟ
ꯎꯝ
ꯅꯪ ꯊꯥꯔꯇꯤ ꯌꯧꯔꯕ ꯍꯥꯏꯁꯦ ꯇ꯭ꯋꯦꯟꯇꯤ ꯅꯥꯏꯟ ꯂꯥꯛ
ꯑꯥ
ꯑꯣ ꯆꯍꯤ ꯑꯍꯨꯝꯅꯤꯀꯣ ꯅꯪꯅꯦꯀꯣ ꯅꯍꯟꯕꯗ
ꯎꯝ
ꯆꯦ ꯆꯦꯗꯤꯗꯅꯦ ꯆꯦ ꯆꯦ ꯈꯧꯋꯦ ꯍꯥꯏꯔꯅꯦ ꯑꯗꯨꯗ
ꯁꯤꯒ ꯀꯥꯎꯔꯛꯄꯅꯨ ꯑꯩ ꯂꯤꯗ꯭ꯔꯦ ꯋꯥꯈꯜꯒꯤ ꯋꯥꯈꯜꯒꯤ ꯅꯥꯎꯁꯨ ꯑꯣꯏꯔꯤ
ꯑꯣꯏꯗꯔꯦꯍꯦ ꯅꯪꯒꯤ ꯋꯥꯈꯜꯗꯨꯅꯤ ꯅꯅꯥꯎꯁꯨ ꯅꯪꯇ꯭ꯔꯦꯅ ꯆꯍꯤ ꯅꯦꯛꯁ ꯏꯔ ꯆꯍꯤ ꯊꯥꯔꯇꯤ ꯎꯐ ꯌꯥꯝꯈ꯭ꯔꯦꯅꯦ ꯂꯨꯄꯥ ꯀꯣꯏꯔꯣ
ꯊꯥꯔꯇꯤ ꯐꯥꯏꯚ ꯂꯩꯒꯅꯤ ꯊꯥꯔꯇꯤ ꯐꯥꯏꯚ
ꯊꯥꯔꯇꯤ ꯐꯥꯏꯚ ꯐꯣ ꯑꯁ ꯑꯗꯨꯗꯤ ꯂꯤꯔꯅꯤ
ꯊꯤ ꯆꯥ
ꯐꯖꯅ ꯂꯤꯔꯅꯤ ꯑꯗꯨ ꯌꯧꯔꯗꯤ
ꯒꯦ ꯂꯩꯣꯏꯁꯤ ꯀꯩꯅ
ꯀꯈꯥꯏ ꯂꯤꯖꯈꯤꯁꯤꯅꯤꯀꯣ
ꯂꯤꯔꯁꯨ ꯌꯥꯢ
ꯂꯤꯕ ꯍꯦꯟꯃꯜꯂꯁꯨ ꯂꯤꯕ ꯍꯦꯟꯃꯜꯂꯁꯨ ꯁꯤꯠꯆ ꯔꯣꯢꯖꯅꯤ
ꯐꯥꯒꯅꯤꯅ
ꯅꯨꯄꯥ ꯐꯗ꯭ꯣꯏꯔꯤꯕ ꯀ꯭ꯔꯥꯏꯝ ꯀ꯭ꯔꯥꯏꯝ ꯇꯧꯕꯩ ꯑꯃꯨꯛ ꯐꯥꯖꯕꯅꯤꯅ
ꯑꯦ ꯄꯪꯅ ꯐꯥꯔꯣꯏꯍꯦ ꯁꯤꯡꯅ ꯐꯥꯗꯣꯏꯅꯤ
ꯖꯨꯁ ꯄꯤꯊꯛꯒꯦ ꯍꯥꯢꯔ ꯅꯨꯄꯥꯗ
ꯎꯝ ꯑꯗꯨꯃꯥꯏꯅ ꯐꯥꯈ꯭ꯔꯣ
ꯄꯤꯕꯤ ꯊꯛ ꯀꯃꯥꯏꯅ
ꯃꯥꯥꯏꯕꯗ ꯆꯠꯒꯅꯤ
ꯀꯤꯕꯨ ꯀꯤꯔꯦꯍꯦ ꯅꯪꯁꯦ
ꯑꯃꯨꯛꯀ ꯎꯝ ꯂꯥꯛꯅꯉꯥꯏ ꯀꯤꯒꯅꯤ